ꯍꯜꯂꯣ ꯑꯥ ꯍꯜꯂꯣ ꯇꯥꯕ꯭ꯔꯣ ꯑꯥ ꯈꯣꯟꯁꯦ ꯐꯖꯅ ꯇꯥꯗꯦꯅꯦ ꯌꯥꯝ
ꯅꯪꯒꯤ ꯈꯣꯟꯖꯦꯟ ꯇꯥꯗꯦ ꯈꯪꯗꯤꯌꯦ
ꯑꯣ ꯑꯣ ꯑꯣ ꯑꯣ ꯇꯥꯔꯦ ꯑꯩꯁꯨ
ꯅꯪꯒꯤ ꯅꯦꯋꯥꯛ ꯌꯥꯝ ꯅꯨꯡꯉꯥꯏꯇꯦꯍꯦ
ꯍꯣꯏ ꯑꯩꯈꯣꯏꯖꯨ ꯋꯥꯏꯐꯥꯏꯗꯨ ꯅꯨ ꯈꯔ ꯅꯨꯡꯉꯥꯏꯇꯕ ꯑꯗꯨꯏꯅꯤ
ꯐꯝꯃꯤꯅꯦ ꯂꯧꯕꯨꯛꯇꯥ
ꯂꯕꯨꯛꯇꯥ
ꯍꯣꯏ
ꯂꯧꯕꯨꯛꯇ ꯊꯕꯛ ꯇꯧꯗꯕꯤ ꯐꯝꯃ ꯂꯩꯔꯕ ꯍꯥꯏꯖꯦ
ꯃꯣꯏꯗꯣ ꯉꯁꯤ ꯂꯧ ꯇꯧꯕ ꯂꯧ ꯀꯔꯤ ꯍꯥꯏꯕ꯭ꯔꯥ ꯑꯩ ꯍꯥꯏꯕ ꯍꯩꯇ꯭ꯔꯦꯗ
ꯂꯧ ꯐꯦꯡꯕ꯭ꯔꯣ
ꯍꯣꯏ ꯍꯣꯏ ꯑꯗꯨ ꯇꯧꯕ
ꯆꯤꯡꯒꯤ ꯂꯧꯔꯣ ꯂꯕꯨꯛꯂꯣ
ꯇꯦ ꯇꯝꯒꯤ
ꯐꯥꯝꯗ
ꯎꯍꯨꯝ ꯑꯈꯣꯏ ꯑꯗꯨꯝ ꯇꯝꯒꯤ ꯂꯧꯕꯨꯛꯇ ꯂꯩꯕꯗꯣ ꯂꯧꯕꯨꯛ ꯅꯤ ꯌꯥꯝ ꯌꯥꯝ ꯂꯩꯗꯅꯥ
ꯑꯥ
ꯑꯗꯥ ꯇꯧꯕꯥ
ꯑꯣ
ꯅꯣꯏꯗꯤ ꯀꯩꯗꯧꯔꯤꯅꯣ
ꯑꯩꯗꯤ ꯀꯩꯝ ꯇꯧꯗꯦꯗꯥ ꯊꯕꯛ ꯂꯩꯇꯕꯒꯤ ꯁꯨꯝ ꯐꯃꯨꯡꯗ ꯀꯨꯜꯂ ꯂꯩ ꯑꯩ ꯍꯪ ꯊꯕꯛ ꯂꯩꯇꯕꯒꯤ ꯁꯨꯝ ꯇꯧꯔꯛꯄꯅꯤꯗꯥ
ꯎꯝ ꯅꯪꯗꯤ ꯀꯩ ꯌꯦꯟꯁꯥꯡ ꯆꯥꯔꯒꯦ ꯉꯁꯤꯗꯤ
ꯑꯩꯗꯣ ꯀꯥꯡꯁꯣꯏ ꯆꯥꯏꯌꯦ ꯀꯥꯡꯁꯣꯏꯒ ꯁꯤꯡꯖꯨꯒ ꯈꯔ ꯇꯧꯔ ꯆꯥꯔꯦ ꯉꯁꯤꯗꯤ ꯅꯣꯏ ꯗꯤ
ꯑꯩꯈꯣꯏꯗꯤ ꯉꯁꯤ ꯊꯔꯣꯏ ꯆꯥꯏꯌꯦ
ꯑꯥ ꯊꯔꯣꯏ ꯑꯣ ꯅꯣꯏꯅ ꯍꯦꯜꯂꯤꯅꯦ ꯑꯩꯈꯣꯏ ꯍꯦꯟꯖꯥꯡꯗꯩ ꯍꯥꯎꯕ ꯍꯦꯜꯂꯦꯅꯦ
ꯍꯥꯎꯇꯦꯗꯥ ꯑꯁ ꯍꯟꯗꯛꯀꯥꯟ ꯊꯔꯣꯏꯁꯦ ꯆꯥꯕ ꯍꯥꯎꯇꯦ
ꯃꯁꯥ ꯀꯪꯕ꯭ꯔꯣ ꯍꯥꯏꯁꯦ
ꯑꯗꯨꯅꯦ ꯌꯥꯝ ꯄꯤꯛꯇꯛ ꯇꯧꯔꯒꯀꯣ ꯆꯥꯕ ꯍꯥꯎꯇꯦꯕ ꯊꯔꯣꯏꯗꯤ ꯅꯣꯏꯕꯅ ꯆꯥꯕ ꯍꯥꯎꯋꯦꯗꯅꯥ ꯍꯧꯖꯤꯛꯇꯤ ꯌꯥꯝ ꯀꯪꯉꯦꯕꯥ ꯊꯔꯣꯏꯗꯣ
ꯅꯣꯡ ꯆꯨꯗꯕ꯭ꯔꯣ ꯅꯣꯏꯔꯣꯝꯗꯗꯤ
ꯆꯨꯗꯦ ꯍꯟꯗꯛ ꯍꯧꯖꯤꯛꯇꯤ ꯉꯁꯥꯏꯗꯤ ꯆꯨꯔꯝꯃꯦ ꯑꯗꯨꯔꯣꯝ ꯗꯗꯤ ꯆꯨꯗ꯭ꯔꯣ
ꯆꯨꯗꯦꯗ ꯃꯪꯗꯤ ꯃꯪꯂꯤ ꯃꯪꯂꯤ ꯇꯧꯋꯦ ꯅꯣꯡꯗꯤ ꯆꯨꯗꯦ
ꯎ
ꯇꯨꯃꯟꯗꯅ ꯑꯃꯨꯛ ꯐꯠꯇꯕ ꯍꯧꯖꯤꯛꯇꯤ ꯏꯊꯟꯗ ꯂꯩꯗ ꯃꯄꯥꯟꯗꯗꯤ ꯂꯩꯌꯦ ꯑꯗꯨꯕꯨ ꯔꯣꯝꯗꯗꯤ ꯏꯊꯟꯗꯅꯦ
ꯎꯝ
ꯑꯗꯣ ꯅꯪꯗꯤ ꯎ ꯀꯩ ꯆꯍꯤ ꯃꯇꯥꯡ ꯆꯍꯤꯗꯤ ꯀꯌꯥꯅꯣ
ꯆꯍꯤꯒꯨꯝꯕꯗꯣ ꯍꯥꯏꯒꯅꯨ ꯍꯥꯏꯕꯅꯦ
ꯑ ꯑꯩꯅ ꯍꯥꯏꯕꯗꯤ ꯃꯤꯡꯒꯧꯗꯣ ꯍꯦꯛꯇ ꯀꯧꯕ ꯅꯨꯡꯉꯥꯏꯗꯕ ꯑꯗꯨꯒꯤ ꯍꯪꯕꯅꯤꯗ
ꯑꯩꯗꯤ ꯁꯦꯀꯦꯟ ꯁꯦꯃꯤꯁꯇꯔ ꯅꯪꯅ ꯑꯍꯟ ꯑꯣꯏꯔꯝꯒꯅꯤꯗ
ꯑꯣꯏꯔꯝꯅꯤ ꯑꯣꯏꯔꯦ ꯑꯗꯨꯗꯤ ꯑꯩꯅ ꯈꯔ ꯍ ꯈꯔ ꯍꯜꯂꯦ ꯍꯜꯂꯝꯃꯅꯤ
ꯅꯣꯏꯗꯤ ꯌꯥꯝꯂꯝꯒꯅꯤ ꯑꯣ ꯅꯈꯣꯟꯗ ꯈꯪꯉꯦ ꯋꯥꯈꯣꯟꯖꯦꯜꯗ
ꯈꯔ ꯃꯦꯆꯤꯌꯣꯔ ꯑꯣꯏꯕ ꯃꯈꯣꯟ ꯇꯥꯕ꯭ꯔꯥ
ꯑꯗꯨꯅꯦ ꯈꯔ ꯂꯩꯁꯥꯕꯤꯗꯣ ꯈꯔ ꯐꯕ ꯅꯨꯄꯥ ꯃꯌꯥꯝꯅ ꯊꯥꯟꯕ ꯃꯇꯝꯗꯣ ꯐꯥꯕ ꯃꯇꯝꯗꯣ ꯈꯔ ꯑꯣꯏꯔꯛꯄ ꯑꯗꯨꯒꯤ ꯈꯔ ꯈꯪꯈ꯭ꯔꯦꯕ ꯑꯩ
ꯂꯣꯏꯔꯦ ꯌꯥꯝꯅꯗꯤ ꯈꯦꯠꯅꯔꯝꯃꯣꯏꯗ ꯑꯗꯨꯕꯨ ꯑꯗꯨ ꯑꯣꯏꯔꯁꯨ ꯎꯝ ꯍꯟꯕꯨꯗꯤ ꯍꯟꯂꯦ
ꯉꯁꯤꯒꯤ ꯅꯪꯗꯤ ꯀꯌꯥꯔꯛ ꯁꯨꯔꯒꯦ ꯇꯧꯕ
ꯑ ꯑꯅꯤ ꯔ ꯑꯍꯨꯝꯂ ꯈꯪꯗꯦꯅꯦ ꯑꯥꯎ ꯑꯍꯨꯝ ꯃꯣꯏꯔꯝꯅꯤ ꯑꯍꯨꯝ
ꯅꯣꯏꯗꯤ ꯀꯨꯏꯔꯝꯃꯅꯤꯀꯣ
ꯀꯨꯏꯗ꯭ꯔꯤ ꯀꯨꯏꯗ꯭ꯔꯤ
ꯑꯩꯗꯤ ꯉꯁꯤꯅ ꯑꯍꯥꯟꯕꯅꯦꯅ
ꯃꯟꯅꯩꯌꯦ
ꯅꯪ ꯁꯨꯔꯣ ꯑꯣ
ꯑꯗꯨꯒꯤ ꯇꯧꯐꯝ ꯈꯪꯗꯕ
ꯑꯩꯁꯨ ꯈꯪꯗꯦ ꯑꯗꯨꯒꯤꯅꯦ
ꯑꯦꯛꯁꯄꯤꯔꯤꯌꯦꯜ ꯂꯩꯇꯕꯅꯤꯅꯀꯣ ꯑꯃ ꯇꯧꯔꯁꯨ ꯑꯃ ꯇꯧꯔꯁꯨ
ꯂꯣꯏꯔꯦ ꯍꯥꯏ ꯃꯣꯏ ꯊꯕꯛ ꯂꯩ ꯍꯥꯏ ꯑꯃꯨꯛ
ꯎꯝ
ꯗꯨꯒꯤ
ꯅꯪꯗꯤ ꯊꯕꯛ ꯑꯇꯣꯞꯄ ꯇꯧꯗꯕ꯭ꯔꯣ
ꯍꯧꯖꯤꯛꯇꯤ ꯇꯧꯗꯦ ꯍꯣꯏ ꯑꯩꯅ ꯋꯥꯔꯤ ꯁꯥꯟꯅꯒꯦ ꯍꯥꯏꯕꯒꯤ ꯃꯣꯏ ꯇꯧꯋꯦ
ꯑꯣ ꯑꯩꯅ ꯍꯥꯏꯕꯗꯤ ꯗꯦꯜꯂꯤ ꯅꯪꯒꯤ ꯑꯇꯣꯞꯄ ꯄꯥꯔꯠ ꯇꯥꯏꯝꯒ ꯇꯧꯕ꯭ꯔꯣ ꯍꯪꯕꯅꯤꯗ
ꯇꯧꯗꯦꯗ ꯑꯗꯨꯝ ꯌꯨꯝꯒꯤ ꯊꯕꯛ ꯇꯧ ꯑꯗꯨꯝ ꯀꯣꯂꯦꯖ ꯆꯠ
ꯑꯣ ꯏꯝꯐꯥꯜ ꯢꯝꯐꯥꯜ ꯑꯦꯔꯤꯌꯥꯗꯩꯔꯣ ꯑꯗꯨꯗꯤ
ꯍꯣꯏ ꯍꯣꯏ
ꯑꯣ ꯑꯗꯨꯒꯤꯅꯤꯅꯦ ꯌꯨꯝꯗꯒꯤ ꯀꯣ ꯀꯣꯂꯦꯖ ꯆꯠꯂꯗꯤ ꯏꯝꯐꯥꯜ ꯑꯦꯔꯤꯌꯥꯗꯩ ꯑꯣꯏꯔꯝꯅꯤꯅ
ꯎꯝꯍꯝ ꯅꯣꯏꯗꯤ ꯆꯤꯡꯗꯒꯤ ꯑꯣꯏꯔꯝꯅꯤꯀꯣ
ꯑꯩꯗꯤ ꯏꯝꯐꯥꯜꯗꯤ ꯅꯠꯇꯦ ꯏꯝꯐꯥꯜꯗꯗꯤ ꯏꯝꯐꯥꯜꯗꯕꯨꯗꯤ ꯂꯩꯌꯦ ꯑꯗꯣ ꯏꯝꯐꯥꯜꯗꯒꯤꯗꯤ ꯅꯠꯇ꯭ꯔꯦ
ꯍꯟꯗꯛꯁꯨ ꯑꯗꯨꯝ ꯂꯩ ꯔꯤꯕ꯭ꯔꯣ
ꯎꯝ ꯂꯩꯌꯦ ꯂꯥꯛꯑꯅꯤꯅ ꯀꯣꯂꯦꯖꯁꯨ ꯆꯠꯄ ꯌꯥꯗ꯭ꯔꯝꯅꯤꯅ ꯑꯗꯨꯝ ꯐꯃꯨꯡꯗ ꯑꯗꯨꯝ ꯀꯨꯜꯂ ꯂꯩꯔꯦꯅꯦ
ꯀꯣꯏꯕ ꯆꯠꯅꯤꯡꯉꯦ ꯑꯗꯨ ꯑꯣꯏꯔꯁꯨꯀꯣ ꯆꯠꯄꯁꯨ ꯐꯪꯗꯦ
ꯑꯗꯨꯅꯦ ꯑꯃꯗ ꯆꯠꯂꯦ ꯑꯃꯨꯛ ꯀꯨꯀꯤ ꯂꯩꯔꯝꯅꯤ ꯑꯃꯗ ꯆꯠꯂꯦ ꯑꯃꯃꯨꯛ ꯑꯃ ꯂꯩꯔꯝꯅꯤ ꯀꯨꯀꯤ ꯂꯩꯗꯕ ꯃꯐꯝꯗꯨꯅ ꯑꯃꯨꯛ ꯅꯣꯡ ꯖꯨꯏ ꯑꯗꯨꯃꯛ ꯐꯔꯛ ꯇꯥꯏꯌꯦ
ꯅꯣꯏꯗꯤ ꯍꯧꯖꯤꯛ ꯑꯗꯨꯝ ꯌꯨꯝ ꯑꯗꯨꯝ ꯔꯦꯟꯗ ꯂꯩꯔꯦ
ꯔꯦꯟꯗ ꯅꯠꯇꯦꯗ ꯒꯦꯝ ꯚꯤꯂꯦꯖꯇ ꯀ꯭ꯋꯥꯇꯔ ꯂꯩꯌꯦ ꯀ꯭ꯋꯥꯇꯔꯗ ꯄꯨꯟꯅ ꯂꯩꯕꯅꯦ ꯃꯤ ꯅꯤꯄꯥꯟ ꯅꯤꯄꯥꯟ ꯃꯄꯥꯟ ꯂ ꯑꯣꯏꯔꯝꯅꯤ
ꯑꯗꯨꯝ ꯏꯃꯨꯡ ꯃꯅꯨꯡꯒ ꯆꯞ ꯐꯦꯃꯤꯂꯤꯔꯣ
ꯎꯝ ꯐꯦꯃꯤꯂꯤ ꯄꯨꯂꯞ ꯂꯩꯕꯅꯦ
ꯑꯣ ꯑꯗꯨꯗꯤ ꯅꯨꯡꯉꯥꯏꯔꯝꯒꯅꯤ ꯑꯗꯨꯅ
ꯎꯝ ꯑꯩꯗꯤ ꯂꯩꯁꯥꯕꯤ ꯅꯠꯇꯕꯒꯤ ꯏꯄꯥꯝꯗ ꯆꯠꯅꯤꯡꯉꯦ ꯍꯧꯖꯤꯛꯀꯥꯟꯖꯦ ꯏꯝꯐꯥꯜꯗ ꯀ꯭ꯌꯝ ꯇꯧꯅꯤꯡꯉꯥꯏ ꯂꯩꯇ꯭ꯔꯦꯅ ꯀꯨꯂꯦꯖꯁꯨ ꯆꯠꯇ꯭ꯔꯝꯅꯤꯅ
ꯑꯗꯨꯅꯦ
ꯀ꯭ꯂꯥꯁꯀꯁꯨ ꯆꯠꯇ꯭ꯔꯝꯅꯤꯅ ꯊꯕꯛ ꯀ꯭ꯌꯝ ꯇꯧꯗꯝꯅꯤꯅ ꯅꯨꯡꯉꯥꯏꯇꯕ ꯑꯗꯨꯒꯤ ꯈꯨꯟꯗ ꯆꯠꯅꯤꯡꯕꯅ ꯂꯣꯏꯔꯦꯍꯦ
ꯈꯨꯟꯗꯗꯤ ꯃꯤ ꯄꯨꯟꯕ ꯃꯤꯌꯥꯝ ꯂꯩꯕꯒꯤꯀꯣ
ꯎꯝ ꯈꯨꯟꯗ ꯅꯨꯡꯉꯥꯏꯕꯅ ꯑꯃ ꯇꯝꯄꯥꯛꯇ ꯅꯨꯡꯉꯥꯏꯕꯅ ꯑꯃ ꯃꯈꯟ ꯇꯣꯡꯉꯥꯜꯂꯦꯗꯅꯥ ꯎꯝ ꯍꯣꯏ
ꯅꯣꯏꯗꯤ ꯑꯗꯨꯗ ꯑꯗꯨꯝ ꯆꯥꯔꯖꯇꯤ ꯆꯠꯄꯔꯣ
ꯍꯧꯖꯤꯛꯀꯥꯟꯁꯦ ꯑꯦꯛꯖꯥꯝ ꯇꯧꯅꯤ ꯍꯥꯏꯔꯒ ꯇꯧꯗ꯭ꯔꯦꯅꯦ ꯂꯥꯟꯁꯤꯅ ꯌꯥꯗꯕꯩ ꯑꯗꯨꯝ ꯀ꯭ꯂꯥꯁꯁꯨ ꯆꯠꯇꯦ ꯑꯦꯛꯖꯥꯝꯁꯨ ꯇꯧꯗ꯭ꯔꯦ ꯃꯌꯥꯏꯗ ꯐꯔꯛ ꯇꯥ ꯂꯩꯔꯦ
ꯑꯈꯣꯏꯖꯨ ꯁꯦꯀꯦꯟ ꯁꯦꯃꯤꯁꯇꯔꯒꯤ ꯑꯦꯛꯖꯥꯝ ꯍꯥꯏꯌꯦ
ꯀꯃꯥꯏꯟ ꯊꯥꯗꯣꯏꯅꯣꯐꯥꯎ ꯈꯪꯗꯦ
ꯍꯧꯖꯤꯛꯀꯥꯟꯗꯤ ꯑꯥ ꯑꯦꯝ ꯌꯨ ꯃꯈꯥꯗ ꯂꯩꯕ ꯀꯣꯂꯦꯖꯁꯤꯡꯗꯤ ꯑꯦꯛꯖꯥꯝ ꯁꯦꯟꯇꯔ ꯇꯣꯉꯥꯟ ꯇꯣꯉꯥꯟ ꯊꯥꯕ ꯃꯥꯜꯂꯦꯀꯣ
ꯑꯗꯨꯅꯦ ꯍꯟꯗꯛꯀꯥꯟꯗꯤ ꯑꯁ
ꯈꯔ ꯆꯤꯛ ꯏꯁꯇ꯭ꯔꯤꯛ ꯑꯣꯏꯕ ꯃꯥꯜꯂꯦ
ꯑꯗꯨꯅꯦ ꯑꯂꯚꯦꯟ ꯇꯨꯋꯦꯜꯐꯇꯒꯤ ꯍꯦꯟꯈ꯭ꯔꯦ ꯍꯥꯏꯕ
ꯎꯝ
ꯅꯣꯏꯒꯤ ꯃꯇꯝꯗꯗꯤ ꯈꯔ ꯐꯔꯝꯒꯅꯤ
ꯑꯩꯈꯣꯏ ꯃꯇꯝꯗꯗꯤ ꯑꯗꯨꯝ ꯑꯩꯈꯣꯏ ꯀꯣꯂꯦꯖꯇ ꯑꯗꯨꯝ ꯊꯥꯏꯌꯦ ꯑꯗꯨꯅ ꯐꯌꯦ ꯑꯈꯣꯏꯗꯤ
ꯀꯣꯂꯦꯖꯇ ꯈꯔ ꯐ꯭ꯔꯤ ꯇꯧꯒꯗ꯭ꯔꯣ ꯍꯥꯏꯔꯒ ꯀꯣꯂꯦꯖꯇꯅ ꯑꯃꯨꯛ ꯁꯇ꯭ꯔꯤꯛ ꯇꯧꯔꯦ
ꯀꯩ ꯍꯥꯏꯅꯤ ꯃꯣꯏꯒꯤ ꯃꯁꯥ ꯃꯁꯥꯒꯤ ꯀꯣꯂꯦꯖꯇꯣ ꯏꯁꯇ꯭ꯔꯤꯛ ꯑꯣꯏꯕ ꯀꯣꯂꯦꯖ ꯅꯠꯇ꯭ꯔꯖꯨ ꯀ꯭ꯂꯥꯁ ꯀꯌꯥ ꯂꯧꯗ꯭ꯔꯁꯨ ꯑꯗꯨꯝ ꯃꯣꯏꯅ ꯄꯤꯕ ꯁꯦꯟꯇꯔꯗꯣ ꯁꯇ꯭ꯔꯤꯛ ꯑꯣꯏꯕꯅꯤꯅ ꯑꯗꯨꯝ ꯑꯦꯛꯖꯥꯝꯗꯤ ꯊꯥꯕ ꯌꯥꯗ꯭ꯔꯦꯕ
ꯎꯝ
ꯀ꯭ꯂꯥꯁ ꯐꯖꯅ ꯂꯧꯗ꯭ꯔꯒ ꯑꯦꯛꯖꯥꯝꯗꯤ ꯁꯇ꯭ꯔꯤꯛ ꯇꯧꯕ ꯌꯥꯗꯦꯅꯦ ꯁꯤ ꯁꯨꯃꯥꯏ ꯇꯧꯒꯗꯝ
ꯑꯗꯨꯅꯦ ꯑꯗꯨꯝ ꯑꯈꯣꯏꯅ ꯑꯗꯨꯝ ꯀꯣꯂꯦꯖ ꯆꯠꯂꯁꯨꯀꯣ ꯑꯣꯖꯥꯁꯤꯡꯅ ꯑꯗꯨꯝ ꯀ꯭ꯂꯥꯁꯇꯣ ꯐꯖꯅ ꯇꯧ ꯍꯧꯗ꯭ꯔꯗꯤ ꯑꯃꯨꯛ ꯁꯤꯗꯁꯨ ꯑꯃꯨꯛ ꯕꯦꯔꯥ ꯀꯥꯕ
ꯅꯣꯢ ꯍꯣꯏ ꯚꯔꯥꯒ ꯄꯤꯌꯟ ꯋꯥꯟ ꯂꯥꯛꯑꯒ ꯑꯗꯨꯁꯨ ꯄꯥꯝꯃꯨꯌꯦꯕ ꯍꯣꯏ
ꯆꯠꯂꯦꯕ
ꯎꯝ ꯂꯨꯄꯥ ꯇꯔꯥ ꯀꯨꯟꯒꯤ ꯋꯥꯐꯝ ꯅꯠꯇꯦꯕ ꯚꯥꯔꯥꯗꯨꯁꯨ ꯑꯃꯨꯛ ꯂꯥꯛꯄꯁꯨ ꯑꯃꯨꯛ ꯍꯟꯕꯩꯁꯨ ꯇꯧꯕꯅꯤꯅ
ꯅꯪꯗꯤ ꯀꯩ ꯀꯣꯂꯦꯖꯇꯔꯣ
ꯑꯩꯗꯤ ꯍꯧꯖꯤꯛꯀꯥꯟꯗꯤ ꯎꯝ ꯒ꯭ꯔꯦꯖꯨꯑꯦꯁꯟ ꯂꯣꯏꯔꯒ ꯀꯣ ꯑꯝꯃꯨꯛ ꯗꯥꯢ ꯇꯝꯕ
ꯑꯣ ꯑꯗꯨꯗꯤ ꯏꯆꯦ ꯀꯧꯕ ꯌꯥꯔꯦ
ꯎꯝ ꯀꯧꯕ ꯌꯥꯔꯦ ꯑꯩꯅ ꯈꯔ ꯑꯍꯥꯟꯕ ꯃꯥꯜꯂꯦ
ꯑ ꯌꯥꯝ ꯍꯟꯈ꯭ꯔꯦꯍꯦ ꯈꯤꯇꯪꯒ ꯅꯠꯇꯦ
ꯃꯥꯁꯇꯔ ꯂꯣꯏꯔꯦ ꯍꯟꯗꯛꯅ ꯍꯟꯗꯛ ꯆꯍꯤꯅ ꯃꯥꯁꯇꯔꯁꯨ ꯇꯧꯅ ꯑꯃꯨꯛ ꯗꯥꯏꯠꯁꯨ ꯇꯝꯕ ꯑꯅꯤ ꯗꯕꯜ ꯂꯤꯡ ꯆꯠꯄ
ꯑꯗꯨꯒ ꯁꯤꯗꯁꯨ ꯄꯩꯁꯥꯃꯨꯛ ꯇꯥꯟꯕ
ꯑ ꯁꯨꯝ ꯁꯨꯝ ꯐ꯭ꯔꯤꯗ ꯂꯩꯗꯣꯏ ꯁꯔꯨꯛ ꯇꯧꯁꯦꯅ
ꯕꯤꯠꯇꯀꯣ
ꯎꯝ ꯕꯤꯠꯇꯅꯦ ꯌꯨꯝꯗ ꯂꯩꯔꯁꯨ ꯊꯕꯛ ꯇꯧꯗꯝꯅꯤꯅ ꯑꯗꯨꯝ ꯁꯣꯅꯨ ꯆꯨ ꯂꯩꯔꯦꯕ ꯑꯗꯩꯁꯦ ꯑꯗꯨꯝ ꯄꯪꯇꯧ ꯇꯧꯔ ꯂꯩꯕꯗ ꯅꯨꯡꯉꯥꯏꯗꯅ ꯃꯤ ꯑꯃꯒ ꯋꯥꯔꯤ ꯁꯥꯟꯅ ꯂꯩꯕꯗꯣ
ꯁꯤꯅ ꯑꯃꯨꯛ ꯅꯨꯡꯉꯥꯏꯗ ꯋꯥꯈꯜ ꯅꯨꯡꯉꯥꯏꯇꯕ ꯃꯇꯝꯗꯁꯨ ꯀꯣ ꯑꯃꯨꯛ ꯍꯣꯏ ꯈꯪꯅꯕ ꯃꯤꯁꯨꯨ
ꯎꯝ ꯁꯦꯔ ꯇꯧꯕ ꯌꯥꯔꯦꯗꯅ ꯀꯣ
ꯎꯝ
ꯍꯣꯔꯦꯟꯗꯤ ꯃꯨꯛꯀꯩ ꯌꯦꯟꯁꯥꯡ ꯆꯥꯔꯣꯏꯅꯣ
ꯈꯪꯗꯦꯗ ꯍꯧꯖꯤꯛ ꯀꯩ ꯌꯦꯟꯖꯥꯡꯕꯨ ꯊꯣꯡꯗꯣꯏꯅꯣ ꯆꯃꯟꯗꯅ ꯏꯟꯖꯥꯡꯁꯨ ꯆꯥꯅꯤꯡꯉꯥꯏ ꯂꯩꯁꯤꯜꯂꯛꯇ꯭ꯔꯦ
ꯑꯗꯨꯗꯣ ꯅꯣꯏꯗꯤ ꯀꯩꯀꯩ ꯍꯤꯟꯖꯥꯡ ꯆꯥꯔꯤꯅꯣ
ꯍꯧꯖꯤꯛꯀꯥꯟꯁꯦ ꯉꯍꯥꯟ ꯑꯩꯈꯣꯏ ꯑꯩꯒꯤ ꯅꯨꯄꯥꯒꯤ ꯃꯅꯦꯒ ꯑꯩꯈꯣꯏ ꯇꯃꯦꯡꯂꯣꯡ ꯆꯠꯂꯦꯕ ꯉꯍꯥꯟ ꯂꯥꯁ ꯋꯤꯛꯇꯣ ꯑꯗꯨꯗꯒꯤ ꯏꯟꯖꯥꯡ ꯅꯥꯄꯤ ꯈꯔ ꯄꯨꯔꯛꯄ ꯍꯦꯟꯖꯥꯡ ꯅꯥꯄꯤ ꯃꯅꯥ ꯈꯔ ꯄꯨꯔꯛꯄ ꯑꯗꯨꯗꯨ ꯆꯥ ꯂꯩꯔꯦꯅꯦ ꯑꯗꯨ ꯂꯣꯏꯔꯗꯤ ꯑꯃꯨꯛ ꯕꯖꯥꯔꯗꯩ ꯂꯩꯥ ꯇꯥꯔꯦ ꯑꯃꯨꯛ ꯗꯥꯜ ꯑꯂꯨ ꯗꯥꯜ ꯑꯂꯨ ꯍꯧꯔꯅꯤ ꯍꯣꯏ
ꯑꯗꯨꯝ ꯀꯣ ꯅꯨꯡꯇꯤꯒꯤ ꯆꯥꯔꯗꯤꯀꯣ ꯑꯩ ꯆꯥꯕ ꯍꯥꯎꯇꯦ ꯁꯥ ꯑꯣꯏꯔꯁꯨꯀꯣ ꯅꯨꯡꯇꯤꯒꯤ ꯆꯥꯔꯁꯨ ꯑꯗꯨꯝ
ꯍꯣꯏ ꯍꯣꯏ ꯎꯝ ꯑꯗꯨ ꯑꯗꯨꯃꯥꯏꯅ ꯇꯧꯋꯦ ꯍꯣꯏ ꯑꯍꯥꯎꯕ ꯏꯟꯁꯥꯡ ꯑꯣꯏꯁꯨ ꯆꯥꯃꯜꯂꯗꯤ ꯇꯜꯂꯦꯕ
ꯃꯨꯛꯕꯥꯥꯡ ꯇꯥꯎꯕꯁꯤꯡꯗꯤ ꯌꯥꯝ ꯍꯩꯌꯦꯀꯣ
ꯍꯣꯏ ꯌꯥꯃ ꯐꯩꯌꯦ ꯃꯣꯏꯗꯤ
ꯑꯅꯤ ꯑꯍꯨꯝ ꯃꯔꯤ ꯑꯩ ꯉꯝꯗꯦ ꯑꯩꯗꯤ
ꯉꯝꯃꯣꯏꯗ ꯑꯩꯈꯣꯏꯗꯤ ꯑꯗꯨꯃꯥꯏꯅ ꯆꯥꯕ
ꯑꯩ ꯁꯤ ꯆꯥꯔꯗꯤ ꯅꯨꯃꯤꯠ ꯑꯅꯤ ꯑꯍꯨꯝ ꯇꯨꯝꯕ ꯍꯧꯒꯠꯂꯔꯣꯏ
ꯃꯣꯏꯗꯤ ꯀꯃꯥꯏꯅ ꯇꯧꯕꯖꯥꯠꯅꯣ ꯃꯣꯏ ꯄꯣꯛꯁꯤꯗꯤ ꯈꯪꯗꯦꯅ
ꯀꯩꯁꯨ ꯌꯨꯇ꯭ꯌꯨꯕ ꯍꯥꯡꯕ ꯀꯥꯟꯗ ꯈꯪꯒꯅꯤ
ꯑꯩꯈꯣꯏꯅ ꯑꯃꯅꯤ ꯆꯥꯔꯗꯤ ꯑꯗꯨꯝ ꯊꯜꯂꯦ ꯃꯣꯏꯒꯤꯗꯤ ꯀꯦꯖꯤ ꯑꯅꯤ ꯑꯍꯨꯝ ꯆꯥꯔꯁꯨ ꯆꯪꯉꯤꯅꯦ
ꯑꯗꯨꯅꯦ ꯃꯔꯤ ꯃꯉꯥ ꯐꯥꯎ ꯉꯝꯃꯤꯅꯦ ꯃꯣꯏꯗꯤ ꯑꯃ ꯑꯃꯐꯥꯎ ꯏꯂꯥꯏ ꯂꯥꯏꯌꯦ ꯑꯩꯈꯣꯏꯗꯤ ꯉꯝꯗꯦꯀꯣ ꯑꯃ ꯆꯥꯔꯗꯤ ꯑꯃꯨꯛ ꯉꯝꯗꯦ
ꯑꯣ ꯍꯣ ꯀꯦꯖꯤ ꯑꯃꯅ ꯃꯤ ꯃꯔꯤ ꯃꯉꯥ ꯆꯥꯕꯤꯅꯦ ꯑꯩꯈꯣꯏꯗꯤ
ꯑꯩꯈꯣꯏꯁꯨꯅꯦ ꯑꯗꯨꯝ ꯆꯥꯏꯌꯦ ꯍꯣꯏ
ꯉꯝꯗꯕ ꯅꯨꯃꯤꯠꯁꯨ ꯌꯥꯎꯋꯦ ꯏꯟꯖꯥꯡ ꯑꯍꯥꯎ ꯍꯣꯏ ꯑꯣꯏꯔꯁꯨ ꯑꯇꯣꯞꯄ ꯃꯊꯦꯜ ꯏꯔꯣꯏꯒꯨꯝꯕ ꯌꯥꯎꯗ꯭ꯔꯗꯤ ꯆꯥꯕ ꯅꯨꯡꯉꯥꯏꯇꯦꯕ ꯑꯃꯨꯛ
ꯍꯣꯏ ꯆꯝꯐꯨꯠꯀꯨꯝꯕꯀꯣ ꯐꯤꯋꯣꯟꯒꯨꯝꯕ
ꯃꯊꯦꯜ ꯌꯥꯝꯃꯗꯤ ꯆꯥꯕ ꯍꯥꯎꯋꯦꯅꯦ ꯑ
ꯒꯨꯨꯝꯕꯗꯤ ꯆꯥꯕ ꯐꯪꯕ꯭ꯔꯣ
ꯐꯪꯗꯦꯗ ꯊꯔꯣꯏꯁꯦ ꯌꯣꯟꯕꯁꯨ ꯎꯗꯦ
ꯇꯥꯡꯂꯝꯒꯅꯤꯌꯦ ꯍꯧꯖꯤꯛꯀꯥꯟ ꯊꯔꯣꯏꯁꯤꯀꯣ ꯎꯕꯁꯨ ꯐꯪꯗꯦ ꯄꯥꯛ
ꯐꯪꯗꯕꯩ ꯑꯣꯏꯔꯝꯃꯅꯤ ꯍꯧꯖꯤꯛꯀꯥꯟ ꯕꯖꯥꯔꯁꯨ ꯊꯣꯛꯇ꯭ꯔꯦ